ꯎ
ꯇꯥꯏꯌꯦ ꯇꯥꯏ
ꯅꯣꯡ ꯆꯨꯔꯤꯕ
ꯆꯨꯗ꯭ꯔꯦ ꯍꯧꯖꯤꯛꯇꯤ ꯇꯣꯛꯈ꯭ꯔꯦ
ꯑꯣ ꯂꯦꯞꯈ꯭ꯔ‌ꯦ
ꯂꯦꯞꯈ꯭ꯔꯦ ꯍꯥꯏꯕ꯭ꯔꯥ ꯇꯣꯛꯈ꯭ꯔꯦ ꯍꯥꯏꯕ꯭ꯔꯥ ꯅ‌ꯣꯡꯄꯨ ꯂꯦꯞꯄ ꯍꯥꯏꯕ꯭ꯔꯥ ꯐꯝꯈ꯭ꯔꯦ ꯍꯥꯏ
ꯑꯦ ꯂ‌ꯦꯞꯈ꯭ꯔꯦ ꯍꯥꯏꯒꯦꯗꯕꯅꯦ ꯇꯣꯈꯔꯦ ꯍꯥꯏꯔꯗꯤ ꯏꯁꯩ ꯁ ꯁꯣꯔꯤꯗ ꯂꯦꯐ ꯂꯦꯞꯇꯕꯤꯗ
ꯑꯣ ꯑꯣ ꯅꯣꯡ ꯆꯨꯕꯗꯤ ꯐꯩꯅꯦ ꯍꯟꯗꯛ ꯃꯔꯛꯁꯤꯗꯤ ꯂꯧ ꯃꯇꯝꯅꯤꯅꯀꯣ ꯑꯩꯈꯣꯏꯒ ꯍꯥꯏꯔꯗꯤ ꯌꯥꯝ ꯐꯔꯕꯅꯦ ꯍꯣꯏ ꯑꯩꯈꯣꯏꯒꯤ ꯂꯧꯗꯤꯁꯤꯡ ꯈꯔ ꯂꯩꯥꯛꯑꯦꯕ ꯑ ꯑꯩꯈꯣꯏ ꯃꯊꯛꯀꯤꯒꯨꯝꯕꯁꯦ ꯏꯁꯤꯡ ꯀꯔꯤꯁꯨ ꯂꯩꯇꯕꯒꯤꯅꯣ ꯃꯊꯥ ꯁꯥꯟꯅꯔꯑꯦꯕ ꯍꯧꯖꯤꯛ
ꯎꯝ ꯁꯣꯨꯔꯦ ꯌꯥꯔꯅꯤ
ꯅꯣꯡ ꯐꯖꯅ ꯆꯨꯕꯤꯔꯗꯤ ꯏꯐꯨꯠꯀꯨꯝꯕꯗꯣ ꯊꯣꯛꯏꯗꯅꯀꯣ
ꯃꯊꯪ ꯆꯍꯤꯅ ꯂꯧ ꯂꯧ ꯂꯧ ꯎꯔꯣꯏ ꯍꯥꯏꯔꯣ
ꯑꯣꯔ
ꯏꯁꯄꯥꯏꯖꯔ
ꯑꯁ ꯂꯧ ꯎꯕꯁꯦ ꯀꯩꯅꯣ ꯄꯩꯁꯥꯁꯨ ꯌꯥꯝ ꯆꯪꯉꯦꯕ
ꯁꯪꯃ ꯇ ꯍꯥꯕꯂ ꯀꯅ ꯑꯗꯨ ꯑꯗꯨꯗꯤ ꯂꯧ ꯃꯊꯪꯗ ꯎꯒꯦꯁꯨ ꯑꯗꯨꯝ ꯂꯣꯏ ꯍꯩ ꯍꯩꯔꯗ꯭ꯔꯣ
ꯍꯥꯏꯩꯔꯅꯤ ꯍꯥꯏꯩꯔꯅꯤ ꯍꯥꯏꯩꯔꯅꯤ
ꯑꯗꯨꯗꯤ ꯍꯌꯦꯌꯦꯡ ꯅꯨꯡꯉꯥꯏꯦ ꯑꯩ ꯍꯣꯏ
ꯁꯨꯃꯥꯏꯅ ꯇꯧ ꯁꯨꯃꯥꯏꯅ ꯇꯧ ꯍꯥꯏꯔꯗꯤ ꯅꯪꯅ ꯁꯨꯒꯗꯕ
ꯆꯂꯣ ꯍꯥꯏꯦ ꯑꯗꯤ ꯅꯪꯣ
ꯑꯩꯗꯤ ꯑꯩꯗꯤ ꯌꯥꯝ ꯁꯣꯜꯂꯦꯕ ꯑꯗꯨꯒꯤ ꯅꯪꯅ ꯅꯪꯗꯤ ꯅꯨꯄꯥꯅꯤ ꯀꯟꯕꯅꯤꯅꯀꯣ ꯑꯁꯨꯃꯥꯏꯅ ꯇꯧꯔ ꯁꯨꯃꯥꯏꯅ ꯇꯧꯔꯣ ꯑꯩꯅ ꯉꯥꯏꯔꯗꯤ ꯅꯪꯅ ꯇꯧꯒꯗꯕ ꯈꯪꯕ꯭ꯔꯥ
ꯅꯁꯥ ꯑꯗꯨ ꯌꯥꯝ ꯐꯔꯒ ꯁꯣꯜꯂꯦ ꯀꯥꯏꯅ ꯏꯁ
ꯏꯁꯥ ꯐꯕ ꯈꯛꯇꯅꯦ ꯑꯩꯒꯤ ꯆꯤꯡ ꯀꯟꯕ ꯈꯛꯇꯅꯦ ꯊꯕꯛꯇꯤ ꯁꯨꯕ ꯉꯝꯗꯦ ꯌꯥꯝ ꯁ ꯍꯣ ꯂꯩꯦꯕ ꯑꯗꯨꯒꯤꯗꯤ ꯇꯥꯕ꯭ꯔꯣ ꯇꯥꯕ꯭ꯔꯣ ꯍꯜꯂꯣ ꯍꯜꯂꯣ ꯇꯥꯕ꯭ꯔꯣ
ꯑꯦ
ꯀ ꯍꯔꯣ ꯈꯥꯟꯗ ꯅ ꯅꯦ ꯋꯥꯕꯥ ꯇꯨꯏ ꯌꯥꯌꯦ ꯇꯥꯕ꯭ꯔꯣ ꯅꯪ ꯏꯟꯅꯅ ꯋꯥꯥꯛꯇꯣ ꯌꯥꯗ꯭ꯔꯦ ꯏꯅꯤ ꯍꯦ ꯏꯕꯨꯡꯉꯣ ꯅꯪꯒꯤ ꯅꯦꯠꯋꯥꯛꯛꯇꯣ ꯌꯥꯗ꯭ꯔꯦ ꯅꯪꯒꯤ ꯅꯦꯠꯋꯔꯛꯇꯣ ꯌꯥꯗꯦꯕ ꯇꯥꯕ꯭ꯔꯣ ꯇꯥꯕ꯭ꯔꯣ
ꯍꯣꯏ ꯇꯥꯏꯕ ꯇꯥꯏꯕ
ꯂꯣꯏꯔꯦ ꯉꯁꯥꯏꯅ ꯇꯥꯕ꯭ꯔꯣ ꯇꯥꯕ꯭ꯔꯣ ꯍꯥꯏꯔꯒ ꯅꯦꯠꯋꯥꯛꯇꯣ ꯌꯥꯗꯦꯕ ꯈꯔ ꯅꯦꯠꯋꯥꯛ ꯌꯥꯕ ꯃꯐꯝꯗ ꯆꯠꯂꯣ ꯇꯥꯕ꯭ꯔꯣ ꯇꯥꯗꯕ꯭ꯔꯣ ꯏꯕꯉꯣ ꯍ ꯆꯤꯡꯒꯤ ꯄꯥꯈꯪ ꯇ ꯑꯗꯨ꯭ꯔꯣ ꯇꯥꯗꯕ꯭ꯔꯣ ꯇꯥꯕ꯭ꯔꯣ